ꯇꯥꯏꯌꯦ ꯇꯥꯏꯌꯦ
ꯑ ꯑꯩꯗꯤ ꯀꯣꯜ ꯂꯩꯕ꯭ꯔꯥ ꯍꯥꯏꯔꯒ ꯋꯥ ꯉꯥꯛ ꯉꯥꯡꯔꯒ ꯌꯦꯡꯕ ꯀꯥꯟꯗꯤ ꯃꯨꯜꯂ ꯂꯩꯔꯝꯃꯤ
ꯍꯧꯕꯅꯦꯀꯣ ꯅꯪ ꯉꯥꯎꯕ ꯑꯣꯅꯤ
ꯅꯪ ꯉꯥꯎꯕ꯭ꯔꯥ ꯈꯟꯈꯤꯅꯀꯣ ꯆꯦꯛꯁꯤꯜꯂꯨꯔꯣ ꯑ
ꯌꯥꯏꯗ ꯍꯧꯖꯤꯛꯀꯥꯟꯗꯤ ꯑꯩꯒꯤ ꯔꯨꯝꯃꯦꯠ ꯂꯥꯛꯇ꯭ꯔꯤꯕꯒꯤ ꯑꯩ ꯏꯇꯣꯝꯗ ꯂꯩꯕꯒꯤꯀꯣ
ꯎꯝ ꯅꯨꯡꯉꯥꯏꯅꯦ
ꯀ ꯋꯥ
ꯑ ꯂꯞ ꯂꯞꯄꯦ ꯂꯞꯄꯦ ꯎꯝ ꯎꯝ ꯀꯩꯅꯣꯔꯣꯝꯗꯒꯤ ꯁꯤꯗ ꯆꯠꯂꯅꯤꯗꯅ ꯃꯈꯥꯔꯣꯝꯗ ꯆꯠꯀꯅꯤ ꯑꯗꯨ ꯑꯣꯏꯔ ꯌꯦꯠꯔꯣꯝꯗ ꯑꯃꯨꯛꯀ ꯆꯠꯀꯅꯤ
ꯀꯞꯗ
ꯍꯣꯏ ꯑꯗꯨꯝ ꯃꯊꯛ ꯀꯥꯈ꯭ꯔꯅꯤ
ꯑ ꯌꯥꯝ ꯍꯥꯏꯕꯤꯅꯤꯡꯗꯕꯒꯤ ꯋꯥꯅꯦꯕ
ꯎꯝ ꯍꯥꯏꯔꯁꯨ ꯏꯁ ꯅꯪ ꯅꯪ ꯈꯪꯗꯕꯤꯒꯤ ꯇꯥꯏꯞꯇ ꯁꯨꯈꯪ ꯈꯪ ꯑꯣꯏꯅ
ꯃꯠꯇꯦꯕꯠꯇ ꯑ ꯍꯥꯏꯗꯤ ꯁꯥꯏꯠꯇꯨꯀꯣ ꯅꯣꯅꯦꯒꯤ ꯁꯥꯏꯠꯅꯤ ꯕꯤꯁꯦꯝꯄꯨꯔꯒꯤ ꯁꯥꯏꯠꯅꯤ ꯇꯃꯦꯡꯂꯣꯡꯒꯤ ꯁꯥꯏꯠꯅꯤ ꯀꯥꯡꯕꯨꯄꯤ ꯁꯥꯏꯠꯅꯤ ꯍꯥꯏꯕꯗꯣ
ꯑꯗꯣ ꯀꯩꯅꯣ ꯑꯁꯁꯥꯏꯛ ꯑꯝꯐꯥꯎ ꯂꯩꯇꯅ ꯃꯌꯥꯏꯗꯣ ꯑꯣꯏꯔꯤꯕꯅꯤꯅ
ꯑꯗꯨ ꯃꯌꯥꯏꯗꯨ ꯀꯇꯣꯝꯒꯤ ꯁꯥꯏꯠ꯭ꯔꯣ
ꯑꯩ ꯍꯌꯦꯡꯈꯩ ꯀꯩꯅꯣ ꯀꯣꯂꯣꯝ ꯂꯧꯔꯒ ꯌꯦꯛꯄꯤꯔꯒ ꯊꯥꯔꯛꯀꯦ ꯑꯗꯨꯅ ꯌꯦꯡꯔꯣ
ꯍꯣꯏꯅꯦ ꯍꯣꯏꯅꯦ ꯅꯪꯅ ꯊꯥꯎꯕꯤꯔꯛꯀꯅꯤ ꯍꯥꯏꯔꯗꯤ ꯌꯥꯏꯌꯦ
ꯊꯥꯕꯤꯒꯅꯦ ꯊꯤꯟꯕꯤꯒꯅꯦ
ꯑꯣ ꯊꯤꯟꯕꯁꯨ ꯂꯥꯛꯀꯗꯕ
ꯎꯝ ꯊꯤꯟꯤꯟꯕꯤꯒꯅꯦ
ꯌꯥꯏꯅꯤ ꯌꯥꯏꯅꯤ ꯃꯤꯗꯤ ꯃꯔꯝ ꯌꯥꯝ ꯄꯣꯛꯑꯦꯀꯣ
ꯑꯁ ꯅꯪ ꯈꯪꯗꯕꯒꯤꯅꯦ ꯍꯦꯟꯅ ꯈꯪꯗ꯭ꯔꯗꯤꯀꯣ ꯍꯦꯟꯅ ꯃꯔꯝ ꯑꯣꯂ ꯅꯤ
ꯑꯁ ꯀꯣꯜꯁꯒꯦ ꯅꯣꯏ ꯅꯣꯏ ꯑꯦ ꯈꯪꯅꯕ ꯇꯤꯟꯅꯕ ꯀꯨꯏꯈ꯭ꯔꯕ꯭ꯔꯣ
ꯑꯩꯈꯣꯏꯁꯦꯀꯣ ꯀ꯭ꯂꯥꯁ ꯎꯝ ꯇꯔꯥꯃꯥꯊꯣꯏ ꯇꯔꯥꯅꯤꯊꯣꯏꯗꯀꯣ ꯀꯥꯃꯤꯟꯅꯔꯝꯕꯅꯦ
ꯑ ꯑꯠꯆꯥ ꯑꯠꯆꯥ
ꯃꯣꯏꯗꯤ ꯑꯁ ꯑꯩꯗꯤꯀꯣ ꯍꯦꯟꯅ ꯋꯥ ꯌꯥꯝꯕꯅꯦ ꯋꯥ ꯌꯥꯝ ꯉꯍꯥꯡꯗꯨꯅꯦ ꯑꯩ ꯂꯦꯞꯇꯕꯅꯤꯀꯣ
ꯉꯥꯡꯒꯗꯕꯅꯦ ꯀꯩꯅꯣ
ꯉꯥꯡꯃꯟꯗꯅꯀꯣ ꯌꯥꯗ꯭ꯔꯦ
ꯎ
ꯉꯥꯡꯃꯟꯗꯅꯀꯣ ꯏꯁꯥꯁꯦ ꯅꯣꯏꯗ꯭ꯔꯦꯕ ꯀꯪꯇ꯭ꯔꯤꯛ ꯀꯪꯈ꯭ꯔꯦꯕ
ꯑꯗ ꯉꯁꯥꯏ ꯅꯪꯅ ꯌꯥꯝ ꯏꯪꯕ ꯀꯜꯂꯦ ꯍꯥꯏꯕꯗꯨꯗꯨꯗꯒꯤ ꯑ ꯑꯁꯤ ꯑꯁꯤ ꯅꯨꯄꯤꯁꯦ ꯃꯥꯒꯤ ꯃꯁꯥꯗꯤ ꯈꯔ ꯄꯥꯔꯝꯒꯅꯤ ꯍꯥꯏꯕꯒꯤ ꯈꯧꯗꯤ ꯂꯩꯈ꯭ꯔꯦ ꯍꯚ
ꯈꯔ ꯄꯥꯕ ꯅꯠꯇ꯭ꯔꯦꯀꯣ ꯌꯥꯝꯅꯀꯣ ꯀꯪꯗ꯭ꯔꯤ ꯀꯪꯈ꯭ꯔꯕꯅꯦ
ꯑꯦ ꯆꯥꯡ ꯌꯥꯝ ꯌꯥꯝ ꯆꯥꯎꯋꯦꯍꯦ ꯖꯅꯋꯥꯔꯤ ꯐꯦꯕꯋꯥꯔꯤ ꯅꯨꯡꯁꯤ ꯆꯠꯄ ꯃꯇꯝꯗꯤ ꯃꯄꯥꯟ ꯄꯥꯛꯊꯣꯛ
ꯑꯁꯦꯡꯕꯅꯦ ꯑꯩꯀꯣ ꯑꯩꯈꯣꯏ ꯑꯩꯈꯣꯏ ꯀꯨꯟꯁꯦ ꯅꯨꯡꯁꯤꯠꯁꯨ ꯌꯥꯝ ꯁꯤꯠ ꯄꯅꯦꯕ ꯃꯊꯛꯂꯣꯝ ꯀꯥꯔꯦ ꯅꯨꯡꯁꯤꯠ ꯁꯤꯠꯄꯅꯤꯅꯀꯣ ꯎꯝ ꯑꯩꯈꯣꯏꯒꯤ ꯑꯩꯈꯣꯏꯈꯣꯏ ꯖꯥꯠꯀꯤ ꯐꯤ ꯁꯥꯕꯤꯕ ꯂꯩꯗꯅ ꯊꯥ ꯊꯥꯕ ꯑꯩꯈꯣꯏ ꯏꯄꯥ ꯏꯄꯨꯁꯤꯡꯅ ꯑꯗꯨꯝ ꯏꯟꯕꯗꯣ ꯑꯗꯨꯒꯨꯝꯕꯗꯣ ꯑꯩ ꯑꯗꯨꯝ ꯑꯗꯨꯝ ꯏꯟꯕꯅꯦ ꯀꯨꯝꯍꯩ ꯃꯇꯝꯗ ꯑꯗꯨ ꯏꯜꯂꯦꯗꯅ ꯃꯅꯤꯡ ꯔꯣꯝꯗ ꯐꯝꯃꯦꯗ ꯍꯥꯅꯨꯕꯤ ꯃꯔꯛꯇ ꯑꯗꯨꯒ ꯇꯨꯝꯃꯅꯤ꯫
ꯅꯪꯒꯤ ꯄꯨꯟꯁꯤꯁꯦ ꯌꯥꯝ ꯅꯪꯒꯤ ꯋꯥꯔꯤꯁꯦ ꯌꯥꯝ ꯅꯨꯡꯉꯥꯏꯕ ꯋꯥꯔꯤꯅꯤꯅꯦ ꯫
ꯅꯨꯡꯉꯥꯏꯕ ꯉꯥꯛꯇ ꯑꯣꯏꯗꯕ ꯉꯥꯛꯇ
ꯍꯧꯖꯤꯛꯇꯤ ꯏꯝꯐꯥꯜꯗ ꯂꯩꯕ꯭ꯔ ꯅꯠꯇ꯭ꯔ ꯈꯨꯟꯗ ꯂꯩꯕ꯭ꯔꯣ
ꯑꯩꯁꯤꯔꯣ
ꯑꯥ ꯑꯗꯨꯁꯨ ꯏꯃꯨꯡꯒ ꯁꯦꯡꯅ ꯍꯥꯏꯒꯅꯣ
ꯑꯁ ꯑꯩ ꯍꯥꯏꯕꯤꯒꯦ ꯍꯥꯏꯅꯤ ꯇꯧꯕꯅꯦꯕ ꯃꯗꯣ ꯫ ꯅꯪꯅ ꯁꯦꯡꯅ ꯍꯥꯏꯕꯤꯅꯣ ꯍꯥꯏꯕꯅꯤ ꯅꯣꯏ ꯂꯩꯀꯥꯏꯗ ꯂꯩꯌꯦ
ꯑꯩꯈꯣꯏꯒꯤ ꯂꯩꯀꯥꯏꯗ
ꯎꯝ ꯅꯣꯏꯒꯤ ꯌꯥꯝ ꯅꯛꯅ ꯆꯠꯈ꯭ꯔꯦ ꯑꯩꯅ ꯂꯩꯕ ꯑꯩꯗꯤ ꯅꯣꯏ ꯑꯗꯨꯝ ꯎꯑꯦ ꯅꯣꯏꯗꯤ ꯑꯩ ꯎꯗꯕꯒꯤꯅꯦ
ꯑꯁ ꯀꯤꯍꯦ
ꯑꯩꯗꯤ ꯅꯣꯏ ꯂꯣꯏꯅ ꯎꯑꯦꯗꯅ
ꯑꯁ ꯑꯩꯈꯣꯏꯅꯁꯨ ꯅꯪ ꯎꯕ ꯑꯣꯏꯔꯗꯤ ꯐꯕ ꯅꯪ ꯑꯩꯅ ꯑꯩꯈꯣꯏꯕꯨ ꯎꯕꯁꯦ ꯅꯪꯅ ꯐꯖꯅ ꯑ ꯑꯁꯤꯁꯤꯡꯁꯤꯀꯣ ꯍꯥꯏꯔꯒ ꯀꯣ
ꯑꯩꯕꯨꯗꯤ ꯅꯣꯏ ꯑꯗꯨꯝ ꯎꯔꯔꯣꯏꯀꯣ ꯁꯤ
ꯑ ꯍꯌꯦꯡꯗꯤ ꯍꯌꯦꯡꯗꯤ ꯒꯣꯜꯁꯟꯗ ꯅꯪꯒꯤ ꯐ꯭ꯔꯦꯟꯒꯤ ꯐꯣꯇꯣ ꯌꯦꯡꯁꯦ ꯍꯥꯏꯔꯒꯀꯣ ꯌꯦꯡꯉꯔꯒ ꯑꯗꯨ ꯑꯣꯏꯔꯗꯤ ꯑꯗꯨꯝ ꯂꯝꯕꯤꯗꯨ ꯎꯔꯁꯨ ꯈꯪꯈ꯭ꯔꯅꯤꯗ
ꯂꯩ ꯂꯩꯔꯣꯏ ꯑꯗꯨ ꯑꯉꯥꯡꯗꯨꯁꯨ ꯑꯦꯁ ꯑꯗꯨ ꯉꯥꯡꯗ꯭ꯔ ꯃꯥ
ꯏꯟꯁꯇꯒ꯭ꯔꯥꯝꯗ ꯏꯟꯁꯇꯒ꯭ꯔꯥꯝꯗ ꯌꯦꯡꯕ
ꯑꯩ ꯑꯩꯁꯤ ꯄꯥꯏꯗꯕꯅꯦ ꯑꯩ ꯀꯩꯝꯇ ꯄꯥꯏꯗꯕꯅꯦ
ꯑꯣ ꯑꯗꯨ ꯑꯣꯏꯔꯗꯤ ꯅꯪꯒꯤ ꯄꯦꯔꯦꯟꯁꯇ ꯐꯣꯟ ꯇꯧꯔꯒꯅꯤ ꯅꯆꯥꯅꯨꯄꯤꯒꯤ ꯐꯣꯇꯣ ꯂꯩꯕ꯭ꯔꯥ ꯄꯥꯁꯄꯣꯔꯠ ꯑꯣꯏꯔꯁꯨ ꯑꯃ ꯊꯥꯕꯤꯔꯛꯑꯣꯒ ꯀꯅꯩ ꯑꯁꯨꯃꯥꯏꯅ ꯂꯝꯕꯤꯗ ꯎꯅꯔꯁꯨ ꯁꯥꯛ ꯃꯥꯏ ꯈꯪꯅꯗ꯭ꯔꯦꯒ ꯍꯥꯏꯔꯒ ꯎꯝ
ꯑꯩꯁꯨ ꯀꯣ
ꯎꯝ
ꯃꯤꯁꯤꯡꯅ ꯇꯥꯎꯅꯩ ꯍꯥꯏꯅ ꯁꯦꯝꯗꯣꯛ ꯃꯟꯕꯗꯒꯤꯀꯣ ꯑꯩꯒꯤ ꯐꯣꯇꯣꯒ ꯑꯁꯦꯡꯕꯁꯦ ꯃꯥꯟꯗ꯭ꯔꯕꯅꯦ
ꯑꯣ ꯍꯥꯏꯗꯤ ꯑꯁꯦꯡꯕꯅ ꯍꯦꯟꯅ ꯐꯖꯕ
ꯀꯣ ꯑꯁ ꯅꯪꯍꯦꯛ ꯎꯔꯕ ꯑ ꯀꯤꯔꯒ ꯆꯦꯟꯈ꯭ꯔꯅꯤ
ꯑꯦꯍꯥ ꯆꯦꯜꯂꯣꯏꯗ ꯑꯩꯈꯣꯏꯗꯤ ꯀꯤꯕ ꯍꯥꯏꯕ ꯂꯩꯇꯦ
ꯂꯩꯒꯅꯤ ꯑꯗꯨꯃꯥꯏꯅ ꯍꯥꯏꯕ ꯑꯏꯗꯣ ꯑꯩ ꯍꯦꯛ ꯎꯕꯗ ꯀꯣ ꯀꯤ ꯀꯤꯕ ꯍꯥꯏꯕꯁꯤꯦ ꯒ꯭ꯌꯥꯟ ꯇꯥꯔꯛꯑꯦ ꯍꯥꯏꯌꯦ
ꯑꯁ ꯍꯥꯏꯗꯤꯀꯣ ꯃꯤꯁꯦ ꯃꯤꯁꯦꯀꯣ ꯁꯛ ꯐꯖꯕꯈꯣꯏꯅ ꯑꯩ ꯁꯛ ꯐꯖꯩꯗꯤ ꯀꯩꯁꯨ ꯍꯥꯏꯗꯕꯅꯦꯕ ꯫ ꯑꯗꯨꯝ ꯁꯤꯗꯔꯦ ꯁꯤꯗꯔꯒ ꯁꯛꯊꯤꯕꯁꯤꯡꯅ ꯑꯩ ꯁꯛ ꯐꯖꯩ ꯑꯗꯨꯝ ꯍꯥꯏꯕꯅꯦꯕ
ꯑꯗꯣ ꯑꯩ ꯌꯥꯝ ꯁꯛ ꯌꯥꯝ ꯐꯖꯕꯅꯦ ꯑꯗꯨꯑꯏꯔꯗꯤ
ꯑꯩꯁꯨ ꯉꯁꯥꯏꯗꯒꯤ ꯑꯩꯁꯨ ꯉꯁꯥꯏꯗꯒꯤ ꯑꯗꯨꯝꯥꯏꯅ ꯈꯜꯂꯦꯕ
ꯑꯁ ꯁꯛꯒꯤ ꯋꯥꯔꯤꯁꯦ ꯇꯣꯛꯈ꯭ꯔꯁꯤꯗ
ꯑꯁꯥꯏꯗ ꯅꯛꯅ ꯂꯩꯔꯝꯃꯗꯤ ꯑꯩꯈꯣꯏꯅꯁꯨ ꯅꯪꯕꯨ ꯑꯗꯨꯝ ꯎꯕꯨꯗꯤ ꯎꯔꯝꯃꯅꯤꯅ ꯑꯗꯨꯝ ꯁꯛ
ꯅꯣꯏ ꯅꯣꯏꯅꯕ ꯅꯣꯏꯅꯃꯥꯟꯅꯕꯅ ꯃꯕꯨꯛ ꯐꯠꯇꯕꯒꯤ ꯍꯥꯏꯕꯒꯤꯅꯦ
ꯑꯣ ꯆꯠꯂ ꯑꯗꯨ ꯅꯨꯄꯥꯗꯣ ꯍꯣꯏ ꯅꯦ ꯀ꯭ꯔꯤꯒꯤ ꯅꯪꯒꯤ ꯐ꯭ꯔꯦꯟꯗꯨꯣ ꯑꯁ ꯑꯩꯒꯤ ꯐ꯭ꯔꯦꯟꯅꯦ ꯈꯣꯠꯄꯅꯦ ꯀꯔꯤꯒꯤ ꯍꯥꯏꯗꯕ꯭ꯔꯥ ꯍꯥꯏꯅ ꯏꯟꯇ꯭ꯔꯗ꯭ꯌꯨꯁ ꯇꯧꯗꯕ꯭ꯔꯥ ꯍꯥꯏꯅ ꯀꯣ
ꯈꯪꯗꯦꯗ ꯅꯪꯒꯤ ꯐ꯭ꯔꯦꯟ ꯒꯣꯜꯁꯟꯗꯁꯨ
ꯑꯗꯨ ꯑꯗꯨ ꯃꯍꯥꯛꯀꯣ ꯀꯩꯅꯣ ꯇꯧꯅꯤ ꯍꯧꯖꯤꯛꯀꯥꯟꯗꯤ ꯑꯋꯥꯕꯨ ꯈꯔ ꯌꯥꯝꯈ꯭ꯔꯕꯅꯦ ꯅꯍꯥꯟꯈꯩꯗꯤꯀꯣ ꯑꯏ ꯉꯥꯡꯒꯗꯕꯅꯦ
ꯑ ꯍꯧꯖꯤꯛꯛꯇꯤ
ꯑꯩꯈꯣꯏ ꯑꯩꯈꯣꯏ ꯀꯩꯅꯣ ꯀꯥꯃꯤꯟꯕ ꯃꯇꯝꯗꯣ ꯀꯣ ꯏꯁꯀꯨꯜ ꯀꯥꯃꯤꯟꯅ ꯃꯥꯗꯤ ꯋꯥ ꯄꯛ ꯉꯥꯡꯗꯕꯅꯦ ꯑꯥ ꯍꯧꯖꯤꯛꯀꯥꯟꯗꯤ ꯈꯔꯕꯨ ꯉꯥꯡꯈ꯭ꯔꯦ ꯑꯗꯨ ꯃꯇꯝꯗꯁꯨ ꯑꯥ ꯇꯨꯃꯤꯟꯅ ꯑꯗꯨꯝ ꯐꯥꯎꯔꯒ ꯂꯩꯕꯁꯦ ꯫
ꯍꯧꯖꯤꯛꯁꯨ ꯑꯗꯨꯝ ꯃꯥꯏꯅ ꯑꯗꯨꯝ ꯇꯧꯕꯅꯦ ꯍꯥꯏꯗꯤ ꯀ꯭ꯂꯥꯁꯀꯨꯝꯕꯗꯗꯤꯀꯣ
ꯎꯝ ꯑꯗꯣ ꯍꯧꯖꯤꯛꯀꯥꯟꯗꯤ ꯑꯗꯨꯝ ꯑꯩꯈꯣꯏꯅ ꯃꯄꯥꯟꯗ ꯋꯥꯊꯤ ꯑꯗꯨꯝ ꯇꯧꯈ꯭ꯔꯗꯤ ꯃꯥꯁꯨꯦ ꯑꯗꯨꯝ ꯈꯔ ꯑꯗꯨꯝ ꯉꯥꯡꯉꯦ ꯑꯗꯨ ꯃꯇꯝꯗꯗꯤꯀꯣ ꯇꯧꯗꯦ ꯇꯧꯗꯕꯅꯦ ꯃꯣꯏꯗꯤ ꯒꯌꯟ ꯇꯥꯕꯅꯤ ꯑꯩꯈꯣꯏꯒ ꯃꯅꯥꯗꯕꯅꯤ ꯑꯩꯈꯣꯏꯗꯤ ꯒꯌꯟ ꯇꯥꯗꯕꯅꯤ ꯃꯣꯏꯗꯤ ꯒꯟ ꯇꯥꯕꯅꯤꯗ꯫
ꯑꯁ ꯆꯦꯟ ꯇꯥꯏ ꯒꯣꯜꯁꯅꯤꯒ ꯑꯃꯨꯛꯀ ꯑꯩꯒꯤꯁꯨ ꯃꯥꯟꯍꯟꯗꯦꯕ
ꯑꯗꯨ ꯑꯣꯏꯔꯗꯣ ꯑꯩꯈꯣꯏ ꯏꯕꯥꯅꯤꯁꯦ ꯃꯥꯟꯅꯔꯝꯗꯣꯏ ꯃꯥꯂꯦ
ꯑꯩꯈꯣꯏꯗꯨ ꯀꯦꯇꯒꯣꯔꯤ ꯑꯃꯗ ꯄꯨꯜꯂꯝꯕ ꯌꯥꯏꯑꯕ
ꯉꯝꯖꯗ꯭ꯔꯦꯀꯣ
ꯍꯥꯏꯗꯤ ꯁꯥꯊꯤꯕ꯭ꯔꯥ ꯂꯝ ꯍꯦꯟꯕ꯭ꯔꯥ ꯍꯥꯏꯔꯁꯨ ꯅꯠꯇꯕ ꯕꯠ ꯑꯗꯨꯝ ꯂꯝꯗꯤ ꯍꯦꯟꯕ
ꯑꯩꯗꯤ ꯌꯥꯝ ꯂꯝꯍꯦꯟꯕꯅꯦ ꯁꯥꯊꯤꯗꯨ ꯌꯥꯝ ꯁꯥꯊꯤꯕꯅꯦ ꯌꯥꯝꯅꯁꯨ ꯂꯝ ꯍꯦꯟꯕꯅꯤ ꯏꯁ ꯅꯣꯏ ꯅꯨꯄꯥꯗꯒꯤ ꯍꯦꯟꯕꯅꯦ
ꯅꯪ ꯇꯨꯝꯕ ꯄꯦꯟꯗꯄ ꯀꯥꯟꯗꯗꯤ ꯀꯩꯝꯛ ꯁꯛꯈꯤꯤꯔꯝꯒꯦꯕꯀꯣ ꯑꯗꯨꯗꯤ
ꯑꯩ ꯏꯊꯟꯗꯁꯨ ꯀꯤꯕꯅꯦ ꯑꯗꯨꯝ ꯃꯇꯝꯗꯨꯗꯤ ꯑꯗꯨꯒꯤ ꯑꯩ ꯑꯗꯨꯝ ꯐꯖꯅ ꯇꯨꯝꯕꯅꯤ ꯏꯊꯟꯗꯁꯨ ꯀꯤꯌꯦꯕ ꯑꯩꯀꯣ ꯑꯗꯨ ꯐꯖꯅ ꯐꯖꯅ ꯇꯨꯝꯕꯅꯦ
ꯑꯩꯗꯣ ꯉꯁꯥꯏ ꯏꯚꯅꯤꯡꯗꯗꯤ ꯆꯥꯛ ꯆꯥꯕ ꯂꯣꯏꯔꯒ ꯄꯨꯡ ꯁꯚꯦꯟ ꯑꯩꯠꯀꯨꯝꯕꯗ ꯇꯨꯝꯔꯒ ꯕꯥꯔꯣꯒꯨꯝꯕꯗ ꯍꯧꯒꯠꯀꯦ ꯍꯥꯏꯅ ꯈꯜꯂ ꯂꯩꯕꯅꯤ ꯑꯗꯨꯝ ꯈꯜꯂꯒ ꯑꯗꯨꯝ ꯑꯗꯨꯝꯝ ꯇꯨꯝꯁꯨ ꯇꯨꯝꯗ꯭ꯔꯦ ꯑꯗꯨꯒ
ꯑꯩ ꯑꯩꯗꯤꯀꯣ ꯉꯁꯤ ꯄꯨꯡ ꯇꯦꯠꯇ ꯍꯧꯒꯠꯄ ꯈꯪꯕ ꯉꯔꯥꯡ ꯅꯨꯡꯗꯥꯡꯗ ꯑꯩ ꯊꯦꯡꯉ ꯇꯨꯝꯃꯤꯕ
ꯎꯝ
ꯑꯗꯨꯝ ꯁꯛ ꯈꯪꯗꯕ ꯈꯣꯏꯒ ꯑꯗꯨꯝ ꯃꯇꯝ ꯂꯦꯟꯕ ꯑꯣꯏꯅ ꯀꯣ ꯑꯗꯨꯝ ꯇꯦꯛꯁ ꯇꯧꯕ ꯑꯗꯨꯗꯨꯗꯤ ꯑ ꯄꯨꯡꯗꯣ ꯑꯥ ꯇꯥꯈ꯭ꯔꯕ ꯑꯩ ꯁꯣꯛꯑꯦ ꯅꯣꯡ ꯐꯥꯗꯣꯛꯅꯦ ꯁꯨꯇꯤ ꯂꯩꯕ ꯃꯇꯝꯗꯨꯅꯦ ꯈꯛꯇꯅꯤ ꯍꯥꯏꯅ ꯊꯦꯡꯅ ꯇꯨꯝꯈ ꯄꯨꯡ ꯕꯥꯔꯨ ꯍꯦꯟꯈ꯭ꯔꯦꯕ
ꯎꯝ
ꯄꯨꯡ ꯕꯥꯔꯣ ꯃꯈꯥꯏꯗꯣ ꯑꯩꯒꯤꯗꯤ ꯌꯥꯝ ꯊꯦꯡꯈ꯭ꯔꯕꯅꯦꯕ
ꯎꯝ
ꯊꯤꯅ ꯇꯨꯝꯕꯅꯤꯅ ꯑꯩꯅ ꯍꯧꯒꯠꯄꯗꯣ ꯉꯁꯤ ꯑꯌꯨꯛ ꯄꯨꯡ ꯇꯔꯥꯃꯥꯊꯣꯏꯗ ꯍꯧꯒꯠꯂꯦ
ꯈꯨꯁ ꯁꯠꯤꯃꯟ꯭ꯔꯣ ꯑꯗꯨꯗꯦ
ꯑꯗꯨꯒꯤꯅꯦ ꯑꯩꯅ ꯍꯥꯏꯔꯣ ꯅꯣꯏ ꯅꯨꯄꯥꯗꯒꯤ ꯍꯦꯟꯅ ꯁꯥꯛꯊꯤꯕꯅ ꯌꯥꯔꯕ
ꯑ ꯍꯣꯏꯗ ꯍꯧꯖꯤꯛ ꯂꯩꯁꯥꯕꯤ ꯑꯣꯏꯔꯀꯥꯟꯗ ꯀꯌꯥꯃꯨꯛ ꯁꯥꯊꯤꯅꯤꯡꯕ꯭ꯔꯥ ꯁꯥꯊꯤꯈ꯭ꯔꯣ ꯅꯦꯛꯁ ꯁꯌꯨ ꯄꯥꯜꯂꯗꯤ ꯑꯗꯨꯃꯥꯏꯅ ꯇꯧꯕꯗꯤ ꯌꯥꯔꯣꯏꯅꯀꯣ
ꯑꯗ ꯑꯍꯣꯏ ꯅꯪꯅ ꯍꯥꯏꯕꯗꯣ ꯆꯨꯝꯃꯦ ꯑꯩꯈꯣꯏꯒꯤ ꯈꯨꯟꯗꯀꯣ ꯃꯧꯁꯤ ꯅ ꯍꯥꯏꯕꯁ ꯅꯣꯏꯁꯦ ꯊꯕꯛꯁꯨ ꯇꯧꯗꯦ ꯇꯟꯁꯨ ꯇꯟꯂꯦ ꯊꯦꯡꯅꯁꯨ ꯍꯧꯣꯀꯠꯂꯤ ꯅꯣꯏ ꯍꯌꯦꯡ ꯌꯨꯝ ꯄꯥꯟꯜꯂꯗꯤ ꯀꯔꯤ ꯇꯧꯅꯤ ꯑꯗꯨꯝ ꯉꯥꯡꯕꯀꯣ ꯑꯗ ꯑꯩꯁꯦ ꯑꯩꯅ ꯈꯨꯝꯕꯁꯦ
ꯎꯝ
ꯏꯁ ꯑꯩꯈꯣꯏ ꯂꯩꯁꯔꯤꯉꯩꯗ ꯅꯨꯡꯉꯥꯏꯊ ꯅꯨꯡꯉꯥꯏꯍꯧꯗ꯭ꯔꯗꯤ ꯍꯌꯦꯡ ꯌꯨꯝ ꯄꯥꯟꯒꯦ ꯀꯃꯥꯏ ꯅꯨꯡꯉꯥꯏꯗꯣꯏꯅꯣ ꯏꯆꯥꯒ ꯅꯨꯄꯥꯒ ꯑꯦꯁ ꯍꯧꯖꯤꯛ ꯅꯨꯡꯉꯥꯏꯊꯣꯛꯀꯦ ꯂꯣꯡ ꯈꯨꯝ
ꯆꯨꯝꯃꯦ ꯆꯨꯝꯃꯦ
ꯅꯦꯛꯁ ꯇꯥꯏꯝꯗꯤ ꯌꯨꯝ ꯄꯥꯟꯈ꯭ꯔꯗꯤ ꯍꯥꯏꯗꯤ ꯅꯨꯄꯥ ꯑꯉꯥꯡ ꯂꯩꯈ꯭ꯔ ꯀꯅꯤ ꯑꯉꯥꯡꯈꯣꯏ ꯁ꯭ꯀꯨꯜ ꯆꯠꯅꯕ ꯍꯥꯏꯗꯤ ꯆꯥꯛ ꯊꯣꯡꯕ ꯈꯣꯠꯄ ꯗ꯭ꯔꯦꯁ ꯇꯥꯎꯕꯒꯤ ꯑꯁ ꯍꯣꯠꯅꯕꯗ ꯅꯣꯏ ꯎꯝ
ꯈꯪꯗꯦ ꯑꯩꯗꯤ ꯅꯨꯄꯥꯅ ꯇꯧꯔꯒ ꯑꯩꯅ ꯑꯗꯨꯝ ꯐꯝꯃꯒ ꯂꯩꯗꯣꯏꯔꯥ ꯈꯪꯗ꯭ꯔꯦ
ꯑꯗꯨꯒꯨꯝꯕ ꯅꯨꯄꯥ ꯊꯤꯝꯗꯤ ꯈꯔ ꯋꯥꯔꯅꯤ
ꯂꯩꯌꯦ ꯂꯩꯌꯦ ꯑꯗꯣ ꯈꯔ ꯑꯍꯟ ꯑꯣꯏꯕꯗꯨꯗꯨꯒ ꯇꯟꯕ
ꯌꯥꯏꯗ ꯆꯍꯤ ꯀꯌꯥ ꯈꯦꯠꯅꯕ꯭ꯔꯣ
ꯑꯁ ꯀꯥꯏꯔꯤꯒꯦ ꯑꯩꯣꯏ ꯚꯒ ꯑꯣꯏꯔꯤꯒꯦ ꯍꯜꯗꯗ
ꯎꯁ ꯑꯗꯨꯗꯗꯤ ꯅꯪꯁꯨꯣ
ꯀꯜꯂꯦ ꯑꯗꯨꯒꯨꯝꯕꯗꯨꯗꯤ
ꯑꯣꯏꯗ
ꯑꯗꯣ ꯎꯝ ꯑꯗꯨꯝ ꯌꯥꯝ ꯑꯍꯟ ꯑꯣꯏꯕꯁꯨ ꯑꯗꯨꯝ ꯂꯩꯌꯦ ꯑꯗꯣ ꯑꯗꯨꯃꯥꯏꯅ ꯊꯕꯛ ꯇꯧꯕꯈꯣꯏꯁꯦ ꯋꯥ ꯌꯥꯝ ꯄꯦꯠꯂꯦꯕꯀꯣ ꯅꯨꯄꯥ ꯑꯣꯏꯅ ꯄꯦꯂꯨꯕꯦ ꯇꯧꯕꯗ ꯑꯗꯨ ꯇꯟꯈ꯭ꯔꯕ
ꯇꯜꯂꯦꯗ ꯅꯨꯄꯥ ꯑꯣꯏ ꯅꯨꯄꯥꯅ ꯋꯥ ꯄꯦꯠꯄꯗꯤ ꯅꯨꯄꯤꯅ ꯈꯔ ꯄꯦꯠꯄꯕꯨ ꯀꯦꯠꯄꯤꯄꯩ ꯉꯥꯡꯕꯅꯨ ꯐ
ꯑꯩꯈꯣꯏ ꯑꯩ ꯅꯨꯄꯤ ꯐꯥꯎꯕ ꯄꯦꯠꯇ꯭ꯔꯀꯥꯟꯗ ꯑꯦꯁ ꯑꯩ ꯅꯨꯄꯥ ꯋꯥ ꯄꯦꯠꯂꯗꯤꯣ ꯑꯣ ꯑꯩꯗꯤꯀꯣ ꯎꯝ ꯅꯨꯄꯥꯕꯨꯅ ꯌꯨꯝ ꯆꯠꯂꯣ ꯍꯥꯏ
ꯑꯁꯤꯡꯅꯦ ꯑꯩꯗꯤ ꯅꯨꯄꯤ ꯑꯣꯏꯔꯁꯨ ꯋꯥ ꯉꯥꯡꯃꯜꯂꯗꯤ ꯇꯜꯂꯦ
ꯋꯥ ꯑꯁ ꯄꯦꯠꯄꯗꯣ
ꯎꯝ
ꯑꯩꯁꯨ ꯋꯥ ꯄꯦꯠꯄꯅꯤꯗ
ꯎꯝ ꯂꯩꯁꯥꯕꯤ ꯑꯣꯏꯔꯀꯥꯟꯗ ꯋꯥ ꯄꯦꯜꯂꯗꯦ ꯅꯦꯛꯁ ꯇꯥꯏꯝ ꯍꯅꯨꯕ ꯀꯥꯟꯗꯗꯤ ꯀꯌꯥꯕꯨꯛ ꯄꯦꯠꯀꯦꯔꯔ
ꯑꯁ ꯍꯅꯨ ꯑꯩ ꯍꯅꯨꯄꯤ ꯑꯣꯏꯔꯀꯥꯟꯗꯗꯤꯀꯣ ꯑ ꯁꯨꯃꯥꯡꯗ ꯐꯝꯔꯒ ꯑꯗꯨꯝ ꯉꯥꯡꯉꯒ ꯂꯩꯗꯣꯏ ꯃꯥꯜꯂꯦ ꯑꯩꯁꯦ
ꯍꯣꯏ ꯍꯧꯖꯤꯛ ꯈꯨꯟꯗ ꯑꯩꯒꯤ ꯒ꯭ꯔꯥꯟꯃꯗꯔꯃꯛꯀꯤ ꯅꯠꯇꯕ ꯑꯩꯒꯤ ꯒ꯭ꯔꯥꯟ ꯐꯥꯗꯔꯒꯤ ꯃꯌꯥꯝꯕꯒꯤ ꯋꯥꯏꯐꯅ ꯀꯌꯥꯃꯨꯛ ꯁꯥꯊꯤꯕ꯭ꯔꯥ ꯃꯥꯒꯤ ꯍꯥꯏꯗꯤ ꯗ ꯑ ꯆꯩꯁ꯭ꯔꯨ ꯍꯥꯏꯕ꯭ꯔꯥ ꯃꯗꯣ ꯑꯗꯨ ꯄꯥꯏꯔꯒ ꯑꯗꯨꯝ ꯂꯩꯅꯦ ꯑꯗꯨꯒ ꯑꯉꯥꯡꯁꯤꯡ ꯁꯥꯟꯅꯔꯁꯨ ꯆꯩꯒꯅꯤ ꯑꯉꯥꯡꯁꯤ ꯂꯥꯡꯕꯁꯨ ꯆꯩꯒꯅꯤ ꯍꯥꯏꯗꯤ ꯑꯗꯨꯒ ꯌꯦꯟ ꯉꯥꯅꯨꯒꯨꯝꯕꯁꯨ ꯃꯥꯒꯤ ꯃꯃꯥꯡꯗ ꯆꯠꯄꯁꯨ ꯌꯥꯗꯦꯕ ꯍꯧꯖꯤꯛ ꯃꯥꯒꯤ ꯆꯩ ꯁꯨꯅ ꯑꯗꯨꯝ ꯐꯨꯒꯅꯤ ꯌꯩꯒꯅꯤꯕ ꯑ
ꯃꯥꯜꯗꯦꯀꯣ
ꯎꯝ ꯅꯪ ꯍꯧꯖꯤꯛ ꯍꯧꯨꯖꯤꯛꯀꯤ ꯅꯪꯒꯤ ꯃꯑꯣꯡꯁꯤꯗꯤ
ꯑꯗꯨꯗꯒꯤ ꯍꯦꯟꯅ ꯁꯥꯊꯤꯒꯅꯤ
ꯁꯥꯈꯤꯤꯗ ꯍ ꯃꯥꯥꯂꯦꯍꯦꯁꯤꯡꯕ ꯑꯩꯅ ꯑꯩꯒꯤ ꯏꯃꯥꯉꯣꯟꯗ ꯍꯥꯏꯩꯕ